ꯆꯠ ꯆꯔꯕ꯭ꯔꯣ
ꯌꯥꯥꯔꯦ ꯑꯩꯅ ꯊꯥꯔꯛꯄꯒꯤ ꯅꯝꯕꯔꯗꯨꯔ ꯁꯤꯁꯦ ꯂꯥꯁ ꯀꯗꯣ
ꯑ
ꯑꯣ ꯑꯣ ꯌꯥꯝ ꯐꯩꯌꯦ ꯌꯥꯝ ꯐꯩꯌꯦꯦ ꯆꯥꯔꯦ ꯆꯥꯔꯦ ꯅꯪꯗꯤ ꯆꯥꯔꯕ꯭ꯔꯥ
ꯆꯥꯔꯦ ꯀꯥꯏꯗꯧꯔꯤꯅꯣ
ꯑꯩ ꯆꯥꯛꯆꯥꯥꯕ ꯂꯣꯏꯔꯒ ꯐꯃꯨꯡꯗ ꯍꯤꯞꯂꯒ ꯂꯩꯔꯕꯅꯤꯅꯦ
ꯍꯣꯜꯅꯤ ꯌꯦꯡ ꯏꯔꯣ
ꯎꯝ ꯌꯦꯡꯉꯣꯌꯦꯦ ꯇꯨꯝꯅꯤꯡꯉꯦ
ꯍꯒ
ꯈꯔ ꯍꯣꯔꯦꯟ ꯌꯥꯔꯗꯤ ꯌꯦꯡꯒꯦ ꯌꯥꯗ꯭ꯔꯗꯤ
ꯑꯥ ꯄꯣꯡ ꯃꯇꯝꯁꯦ ꯊꯎꯅꯤ ꯌꯥ ꯌꯥꯔꯅꯤꯗ
ꯍꯣꯏ ꯄꯨꯡ꯭ꯔꯣ ꯃꯈꯥꯏꯗꯅꯤꯀꯣ ꯁꯤ ꯕꯣꯂꯔꯗꯣ
ꯑ
ꯎꯝ ꯌꯦꯡ ꯈ ꯔꯄꯤ ꯔꯛꯝꯔꯗꯤꯀꯣ ꯑꯩ ꯄꯨ ꯌꯦꯡꯒꯦ ꯇꯨꯝꯈ꯭ꯔꯗꯤ ꯈꯪꯗꯦ
ꯑꯪꯗꯦꯗ ꯆꯥꯛ ꯆꯥꯔꯦ ꯁꯥꯎꯒ꯭ꯔꯤꯒ ꯕꯤꯟꯁ ꯄꯨꯔꯛꯄꯒꯤ ꯉꯁꯤ ꯆꯥꯔꯦ ꯇꯒ
ꯍꯥꯎꯅꯤꯍꯦ ꯁꯧꯒ꯭ꯔꯤꯒ ꯕꯤꯟꯁ ꯇꯨ
ꯍꯥ ꯆꯥꯃꯟꯈ꯭ꯔꯕꯒꯤ ꯆꯥꯅꯤꯡꯗ꯭ꯔꯦ ꯗꯥꯏꯗꯤ ꯆꯥꯕꯥ ꯄꯦꯟ
ꯍꯋꯥꯏ ꯄꯤꯖꯗꯕ꯭ꯔꯣ ꯉꯁꯤꯗꯣ
ꯉꯁꯤꯗꯤ ꯑꯂꯨ ꯀꯥꯡꯍꯥꯎ ꯄꯤꯕ ꯃꯥꯜꯂꯦ ꯑꯗꯣ ꯑꯩꯗꯣ ꯍꯦꯟꯖꯥꯡꯗꯣ ꯆꯥꯅꯤꯡꯗꯕꯒꯤ ꯃꯣꯏ ꯑꯗꯣ ꯂꯥꯎꯈ꯭ꯔꯅꯨ ꯑꯩꯅ ꯄꯨꯔꯛꯑꯒꯦꯅ ꯁꯤꯡꯖꯨ ꯁꯨꯔꯒ ꯆꯥꯔꯦ
ꯑꯦ ꯍꯥꯎꯕ꯭ꯔꯣ
ꯍꯣꯏ ꯉꯁꯤ ꯈꯪꯗꯦꯗ ꯍꯥꯎꯕꯗꯨ ꯑꯍꯥꯎꯕ ꯆ ꯆꯠ ꯆꯥꯔꯒ ꯍꯥꯂꯛꯄꯒꯤ
ꯀꯃꯥꯏꯅ ꯇꯧꯕ꯭ꯔꯥ ꯅꯪ ꯅꯪꯒꯤ ꯍꯣꯁꯇꯦꯜꯒꯤꯔꯣꯝ ꯃꯁꯛ ꯎꯔꯒ ꯀꯃꯥꯏꯅ ꯇꯧꯕ꯭ꯔꯥ
ꯑꯁ ꯀꯥꯞꯅꯤꯡꯉꯅꯦ
ꯍꯥꯟꯅꯒꯤ ꯂꯥꯏꯐꯝꯗꯨ ꯅꯤꯡꯁꯤꯡꯂꯛꯄ꯭ꯔꯥ
ꯎꯝ
ꯑꯗꯨꯅꯤ
ꯅꯤꯡꯁꯤꯡꯉꯝꯒꯅꯤ ꯌꯥꯝꯅ
ꯑꯩꯅ ꯃꯣꯏꯕꯨ ꯀꯣꯜ ꯇꯧꯔꯒ ꯑꯩꯁꯦ ꯑꯃꯨꯛꯀꯥ ꯅꯤꯡꯈ꯭ꯔꯦꯗ ꯇꯥꯟꯃꯥꯟꯅꯕꯒꯤ ꯏꯃꯥꯟ ꯅꯥꯕꯤ ꯄꯤꯁ ꯍꯣꯁꯇꯦꯜꯒꯤ ꯃꯁꯛꯁꯤꯡ ꯎꯕꯗꯀꯣ
ꯀꯤꯌꯥꯝ ꯇꯥꯟꯈ꯭ꯔꯕ꯭ꯔꯣ
ꯌꯥꯝ ꯇꯜꯂꯦ ꯎꯗꯕ ꯀꯨꯏꯕ ꯃꯁꯥꯛ ꯈꯣꯏ ꯎꯉꯕꯁꯦ
ꯀ꯭ꯂꯥꯁꯇꯤ ꯄꯤꯔꯛꯀꯩꯗꯧꯉꯩ ꯍꯧ ꯍꯌꯦꯡ ꯀ꯭ꯂꯥꯁ ꯆꯠꯇꯣꯏꯔꯣ
ꯑꯁ ꯍꯌꯦꯡꯗꯤ ꯆꯠꯄ ꯉꯝꯃꯔꯣꯏꯗ ꯄꯣꯠ ꯂꯣꯏꯁꯤꯟꯅꯤꯉꯥꯏ ꯌꯥꯝ ꯋꯥꯠꯂꯤ ꯑꯩ ꯂꯣꯏꯁꯤꯟꯍꯣ ꯍꯪꯆꯤꯠꯗꯤ ꯁꯨꯇꯤ ꯂꯥꯏꯕ ꯃꯥꯜ ꯐꯔꯁ ꯁꯇꯔꯗꯦꯒꯤ
ꯑꯆꯥ ꯑꯆꯥ
ꯑꯗꯨꯒꯤ ꯃꯟꯗꯦꯗꯒꯤ ꯐꯖꯅ ꯆꯠꯄ ꯍꯧꯔꯥꯅꯤ
ꯃꯤ ꯗꯤꯁ ꯀꯦꯟꯁꯔꯗ ꯍꯣꯜꯂꯤꯗꯦ ꯄꯤꯕ ꯅꯠꯇ꯭ꯔꯣ
ꯑ ꯑꯩꯈꯣꯏꯅ ꯁꯦꯀꯦꯟ ꯁꯦꯇꯔꯗꯦꯒ ꯐꯣꯔꯠ ꯁꯦꯇꯔꯗꯦꯁꯦ ꯀꯣꯂꯦꯖ ꯀꯥꯕ
ꯌꯥꯏꯅꯦ ꯌꯥꯏꯅꯦ ꯑꯗꯨꯁꯨ
ꯎꯝ ꯑꯗꯨꯒ ꯐꯤꯞ ꯁꯇꯔꯗꯦꯁꯨ ꯁꯨꯇꯤ ꯄꯤꯕꯅꯤ ꯐꯤꯐ ꯁꯇꯔꯗꯦ ꯂꯔꯗꯤ
ꯅꯨꯡꯉꯥꯏꯍꯦ
ꯃꯤꯒꯤ ꯀꯣꯂꯦꯖꯀ ꯃꯅꯥꯗꯕꯅꯦ ꯃꯤ ꯀꯣꯂꯦꯖꯗꯤ ꯑꯦꯚ꯭ꯔꯤ ꯁꯦꯇꯔꯗꯦ ꯋꯤꯛꯀꯦꯟ ꯁꯨꯇꯤ ꯄꯤꯕꯥꯅꯦ
ꯑꯣ ꯅꯣꯏꯗꯤ ꯄꯤꯗ꯭ꯔꯦ
ꯄꯤꯗꯦ ꯐꯥꯔꯁ ꯁꯇꯔꯗꯦ ꯐꯣꯔꯠ ꯁꯦꯇꯔꯗꯦ ꯐꯤꯐ ꯁꯤ ꯈꯥꯛꯇ ꯄꯤꯔꯦꯕ ꯂꯣꯏꯔꯦ ꯃꯔꯛ ꯃꯔꯥꯛꯛꯇ ꯑꯗꯨꯁ ꯅꯣꯏꯣꯏ ꯃꯣꯏꯣꯏꯅ ꯃꯟꯗꯦꯒꯨꯝꯕ ꯑꯦꯛꯖꯥꯝꯄꯜꯗ ꯃꯤꯒꯤ ꯕꯔꯗꯦꯒꯨꯝꯕ ꯀꯔꯤ ꯃꯌꯥꯡꯒꯤ ꯂꯩꯌꯦꯅ
ꯑꯥ
ꯑꯗꯣ ꯑꯣꯏꯔꯗꯤ ꯃꯟꯗꯦꯒꯨꯝꯕ ꯁꯨꯇꯤ ꯐꯪꯂꯗꯤ ꯐꯥꯔꯁ ꯁꯦꯇꯔꯗꯦꯗ ꯑꯃꯨꯛꯀ ꯀ꯭ꯂꯥꯁ ꯀꯥꯑꯅꯤ ꯃꯔꯛ ꯃꯔꯛꯇ
ꯑꯩꯁ ꯂꯣꯏꯔꯦꯍꯦ ꯃꯣꯏꯒꯤ ꯃꯣꯏꯒꯤ ꯁꯇꯥꯥꯜꯗꯨꯗꯤ
ꯎꯝ ꯐꯨꯅꯤꯡ ꯃꯅꯤ ꯌꯥꯝ
ꯎꯜꯇꯥ ꯄꯣꯜꯇꯥ ꯇꯧꯈ꯭ꯔꯦ
ꯀꯃꯤ ꯇ ꯑꯗꯨꯕꯛ ꯊꯕꯛꯅꯇ ꯇꯧꯣꯂ ꯏꯅꯤ
ꯎꯝ ꯑꯣꯏꯁꯨ ꯑꯣꯏꯔꯣꯏꯗꯕꯗ
ꯎꯝ ꯉꯁꯤꯗꯤ ꯕꯣꯜ ꯁꯅꯥꯕ ꯆꯠꯇ꯭ꯔꯕ꯭ꯔꯣ
ꯇ꯭ꯔꯦꯜ ꯅꯨꯡꯇꯤꯒꯤꯁꯤ ꯅꯥꯕ ꯆꯠꯄ ꯉꯝꯃꯣꯏꯌꯦꯦ ꯀꯣꯏ ꯍꯛꯆꯥꯡꯁꯦ ꯁꯣꯗꯦꯅꯤ ꯑꯗꯨꯝ ꯀꯣꯜ ꯇꯧꯔꯒꯗ ꯀꯣꯜ ꯇꯧꯔꯒ ꯑꯗꯨꯝ ꯂꯦꯛꯑꯦ
ꯁꯤꯅꯣꯏꯔꯤ ꯀꯣꯜ ꯀꯣꯜ ꯀꯣꯜ ꯁꯤꯁꯦ ꯅꯣꯏꯒꯤ ꯄꯦꯗꯤ ꯐꯣꯒꯨꯝꯅꯦ
ꯍꯣꯏ ꯑꯩꯈꯣꯏꯒꯤ ꯂꯧꯒꯨꯝꯕꯗꯤ ꯎꯄꯥꯏ ꯂꯩꯇ꯭ꯔꯦ ꯑꯗꯨꯃꯥꯏꯅ ꯇꯧꯗ꯭ꯔꯅꯤ ꯇ
ꯎ ꯅꯣꯏ ꯅꯕꯨꯣ ꯌꯥꯝꯅ ꯇꯧꯔꯗꯤ ꯐꯥꯔꯦꯗ ꯋꯥꯔꯕꯅꯤꯅ
ꯎꯝ ꯇꯅꯦ ꯁꯤꯅ ꯈꯔ ꯐꯔꯦ ꯍꯥꯏꯕꯅꯤ
ꯎꯝ ꯑꯩꯗꯤ ꯉꯔꯥꯡꯒꯣ ꯌꯥꯝ ꯐꯩꯌꯦ ꯁꯤ ꯚꯥꯏꯔ ꯍꯥꯏꯗꯤ ꯃꯤꯕꯨ ꯌꯨꯝꯗꯒꯤꯁꯨ ꯑꯁꯤꯒꯤ ꯅꯠꯇꯕ ꯑꯁꯦꯡꯕꯀꯣꯒꯨꯝꯕꯗ ꯁꯥꯟꯅꯝ ꯅꯣꯏ ꯅꯨꯃꯤꯠ ꯑꯃꯗ ꯀ ꯀꯣꯜ ꯇꯧꯕ꯭ꯔꯥ
ꯑꯩꯗꯤ ꯉꯁꯤ ꯁ ꯇ꯭ꯋꯦꯟꯇꯤ ꯇ꯭ꯋꯦꯟꯇꯤ ꯐꯥꯏꯚ ꯇ꯭ꯋꯦꯟꯇꯤ ꯐꯣꯔ ꯑꯣꯏꯔꯝ
ꯑꯩ ꯁꯤꯔꯅꯤ ꯉꯔꯥꯡꯗꯣ ꯐꯤꯐꯇꯤꯟ ꯀ꯭ꯂ꯭ꯂꯥꯁꯇꯤ ꯃꯥꯜꯂꯦ ꯁꯨꯁꯅꯕ ꯍꯥꯏꯕꯗꯤ ꯎꯝ ꯎ ꯑꯁꯦꯡꯕ ꯆꯨꯝꯅꯕꯒꯤꯗꯁꯨ ꯋꯥꯔꯤ ꯁꯥꯟꯅꯕ ꯆꯨꯝꯅꯕ ꯀꯣꯜꯗ ꯑꯗꯨꯒꯤ ꯐꯤꯐꯇꯤꯟ ꯃꯨꯈꯛꯇ ꯆꯦꯁ ꯅꯥꯕ ꯍꯧꯔꯛꯏꯅꯦ ꯋꯥꯔꯤ ꯁꯥꯟꯅꯕ ꯉꯝꯗꯦꯅꯦ ꯑꯩ
ꯑꯗꯨꯅꯤ ꯑꯁ ꯑꯩꯁꯨ ꯋꯥꯔꯤ ꯌꯥꯝ ꯁꯥꯕꯁꯦ ꯋꯥꯏꯑꯦ
ꯑ
ꯎꯝ
ꯌꯥꯕꯒꯤ ꯃꯥ ꯅꯠꯇꯣꯈ꯭ꯔꯣꯁꯤ ꯍ
ꯑꯗꯨꯅꯦ
ꯑꯩꯁꯦ ꯌꯥꯗ꯭ꯔꯦꯗ ꯍꯟꯗꯛ ꯈꯔ ꯁꯥꯥꯁꯦ ꯌꯥꯗꯕꯅꯤꯅꯀꯣ ꯅꯥꯏꯒꯨꯝꯅꯗꯥꯏꯗꯤ ꯍꯣꯟꯅ ꯊꯥꯔꯅꯤ ꯑꯩꯆꯦ ꯁꯤ ꯍꯨꯜꯂꯒꯥꯏ ꯉꯝꯗ꯭ꯔꯦꯕꯗꯨꯗꯤ ꯏꯃꯥꯟ ꯕꯤ ꯃꯌꯥꯝꯅ ꯇꯧꯖꯩ ꯇꯧꯁꯦ ꯍꯥꯏꯅ ꯑꯩ ꯉꯁꯤꯗꯤ ꯑꯩꯕꯨ ꯅꯨꯡꯁꯤꯕꯤ ꯑꯩ ꯍꯌꯦꯡꯗꯤ ꯅꯣꯏꯒꯤ ꯇꯨꯝꯅꯤꯡꯔꯁꯨ ꯄꯥꯏꯕꯤꯒꯦ ꯉꯁꯤꯗꯤ ꯑꯩ ꯑꯁꯦꯡꯕ ꯀꯤꯏ ꯉꯥꯡꯅꯕ ꯉꯝꯗ꯭ꯔꯦꯅ ꯍꯥꯏꯕꯗꯒꯤ ꯃꯣꯏꯁꯦ ꯇꯣꯛꯈ꯭ꯔꯕꯅꯤ
ꯍꯀꯣ
ꯎꯄꯥꯥꯏ ꯂꯩ ꯏꯇ꯭ꯔꯦꯗ ꯅ ꯀꯅꯨꯍꯦ
ꯑꯩ ꯅꯣꯛꯄꯗꯣ ꯃꯔꯝ ꯂꯩꯕꯒꯤꯅꯤ
ꯁꯤꯗ ꯖꯥꯠ ꯖꯥꯠ ꯇꯥꯎꯒꯅꯨ ꯀ
ꯍꯣꯏ ꯈꯪꯉꯦ ꯅꯣꯛꯅꯤꯡꯉꯨꯦꯅꯦ ꯑꯗꯨꯒꯤ ꯍ ꯀꯒꯔꯥ ꯆꯜ꯭ꯔꯦ
ꯅꯪꯒꯨꯝꯝꯗ ꯇꯧꯔꯝꯃꯗꯤ ꯑꯣꯟ ꯊꯥꯔꯅꯤꯀꯣ ꯑꯩ ꯏꯆꯦ ꯁꯦ ꯁꯨꯃꯥꯏꯅ ꯇꯥꯎꯕ꯭ꯔꯥ
ꯈꯪꯗꯦꯗ ꯃꯆꯦꯗꯤ ꯑꯗꯨꯝ ꯈꯪꯗꯦ ꯍꯪꯗꯗ ꯆꯦ ꯑꯩꯁꯨ ꯑꯗꯨꯝ ꯇꯧꯕ꯭ꯔꯥ ꯇꯧꯗꯕ꯭ꯔꯥ ꯃꯥꯁꯨ ꯑꯩ ꯁꯥꯎꯅꯤꯡꯉꯦ ꯁꯤꯈ꯭ꯔꯣꯁꯦ
ꯁꯤꯗ ꯅꯣꯛ ꯑꯥꯗ ꯅꯣꯛꯈꯤꯅꯨ ꯈꯔꯗ ꯍꯥꯏꯔꯒ ꯅꯣꯛꯄ ꯆꯠꯂꯨ ꯎꯝ
ꯑꯩꯁꯨ ꯇꯧꯔꯣꯏꯍꯦ ꯑꯁ ꯑꯩ ꯁꯥꯎꯅꯤꯡꯈ꯭ꯔꯦꯀꯣ ꯍꯧꯖꯤꯛꯁꯦ
ꯁꯥꯎꯅꯤꯡꯒꯅꯨ ꯅꯨꯡꯉꯥꯏꯅ ꯂꯥꯏꯌꯡ ꯄꯨꯡ ꯐꯣꯔ ꯊꯥꯔꯇꯤꯒꯤ ꯕꯣꯜꯗꯗꯤ ꯌꯦꯡꯒꯦꯔꯥ
ꯑꯂꯦ ꯍꯧꯒꯠꯄ ꯉꯝꯃꯣꯌꯦꯦ
ꯃꯁꯤꯗꯤ
ꯀꯗꯥꯏꯗꯒꯤ ꯅꯣꯏꯅꯤꯡꯉꯥꯏ ꯇꯨꯝꯒꯗꯕꯅꯤ
ꯑꯣꯏ ꯑꯣꯏꯔ ꯔꯣꯏꯗ ꯍꯣꯏꯗꯤ ꯊꯣꯛꯑꯔꯣꯏꯗꯕꯕꯨ
ꯀꯣꯛꯑꯔꯣꯏ
ꯀꯔꯤꯁꯨ ꯀꯥꯟꯗꯕꯗ ꯅꯣꯏꯅꯤꯡꯉꯥꯏ ꯁꯦꯝꯂꯁꯨ ꯊꯣꯛ ꯇꯕꯅꯤꯅ ꯑꯠꯇꯣ
ꯑꯗꯨꯅꯦ ꯇꯨꯝꯃꯁꯨ ꯊꯣꯛꯇꯦ
ꯎꯝ ꯆꯔꯁꯨ ꯊꯣꯛꯣꯛꯇꯦ ꯇꯃꯁꯨ ꯊꯣꯛꯣꯛꯇꯦ ꯎꯄꯥꯏ ꯂꯩꯦ ꯅꯠꯇꯣ
ꯃꯥꯅꯦ ꯌꯥꯝ ꯑꯍꯥꯎ ꯚꯤꯇꯥꯃꯤꯟ ꯆꯥꯔꯁꯨ ꯊꯣꯛꯇꯦ
ꯅꯣꯏꯗꯤ ꯈꯔ ꯐꯖꯔꯦꯗ ꯑꯩꯒ ꯍꯥꯏꯅꯔꯗꯤ
ꯍꯣꯏ ꯅꯪꯉꯣꯟꯗꯒꯤꯗꯤ ꯈꯔ ꯍꯦꯟꯅ ꯑꯩꯈꯣꯏꯅ ꯈꯔ ꯆꯥꯎꯔꯦꯗ
ꯅꯪꯒꯤ ꯋꯦꯠ ꯗꯤꯐꯣꯔꯠ ꯅꯥꯏꯟ ꯍꯥꯏꯕ꯭ꯔꯥ
ꯐꯣꯔꯇꯤ ꯑꯩꯠ ꯀꯥꯔꯈ꯭ꯔꯦ
ꯀꯔꯤꯒꯔꯥ ꯁꯤꯃꯨꯛ ꯐꯣꯔꯇꯤ ꯑꯩꯠ ꯀꯥꯔꯒ ꯂꯩꯔꯤꯁꯦ ꯅꯣꯏꯗꯤ
ꯈꯪꯗꯦ ꯈꯔ ꯆꯥꯕꯒꯤꯦꯔ ꯑꯩꯈꯣꯏꯒꯤ ꯕꯣꯟ ꯕꯣꯟ ꯃꯦꯔꯣꯗꯣ ꯈꯔ ꯌꯥꯝꯒꯦꯔꯥ ꯈꯪꯗꯦ
ꯌꯥꯝ ꯀꯪꯕ ꯅꯠꯇ꯭ꯔꯣ ꯅꯪꯁꯨ
ꯈꯪꯗꯦꯗ ꯐꯣꯔꯇꯤ ꯑꯩꯠ ꯀꯥꯏ ꯂꯨꯝꯕ꯭ꯔꯥ ꯈꯪꯗꯦ ꯑꯩ
ꯑꯗꯣ ꯅꯪꯒꯤ ꯍꯥꯏꯗꯦ
ꯐꯕꯣꯏ ꯇꯨ
ꯐꯥꯏꯚ ꯄꯣꯏꯟ ꯇꯨ ꯑꯗ ꯅꯪꯒꯤꯁꯦ ꯋꯦꯠꯁꯦ ꯆꯞ ꯆꯥꯕ꯭ꯔꯥ ꯁꯤ
ꯎꯝ ꯇꯥꯏꯌꯦꯑꯌꯦ
ꯑꯩꯒꯤ ꯏꯃꯥꯟꯅꯕꯤꯅꯦ ꯐꯣꯔ ꯄꯣꯏꯟ ꯅꯥꯏꯟꯒ ꯐꯣꯔ ꯄꯣꯏꯟ ꯏꯂꯕꯦꯟꯔ ꯐꯤꯐꯇꯤ ꯀꯌꯥꯔꯥꯦꯅꯤ ꯑꯣ ꯑꯣꯚꯔ ꯋꯦꯠ ꯃꯥꯗꯣ ꯆꯥꯕꯗꯨ ꯆꯥꯕꯗꯨ ꯂꯣꯏꯔꯦ ꯑꯗꯨꯒꯤ ꯌꯥꯝ ꯂꯣꯏꯌꯦ ꯎꯝ ꯌꯥꯝ ꯅꯣꯏꯔꯒ ꯂꯩ ꯃꯥꯗꯤ ꯑꯩꯈꯣꯏ ꯍꯗꯥꯔꯁꯨ ꯊꯣꯛꯇꯕ ꯃꯥꯗꯤ ꯌꯥꯝ ꯅꯣꯏꯔ ꯂꯩꯥꯏꯔꯦ
ꯑꯣꯚꯔ ꯋꯦꯠ ꯑꯣꯏꯕꯣꯏꯅꯦ ꯑꯩꯒꯤꯗꯤ ꯑꯩꯒꯤ ꯆꯍꯤꯒꯤꯒ ꯑꯩꯒꯤ ꯋꯦꯠꯀ ꯑꯩꯒꯤ ꯍꯥꯏꯠꯇꯣ ꯑꯗꯨꯝ ꯆꯞ ꯃꯥꯟꯅꯩ ꯑꯩꯗꯤ
ꯑꯣ ꯌꯥꯝ ꯐꯩ ꯀ ꯏꯆꯦ ꯁꯨꯝꯕꯅꯥꯏ ꯍꯥꯏꯕ ꯅꯠꯇ꯭ꯔꯣ
ꯅꯆꯦꯗꯣ ꯑꯩꯉꯣꯟꯗꯒꯤ ꯈꯔ ꯋꯦꯠ ꯍꯟꯕꯅꯤ ꯏꯕꯥꯅꯤ ꯅꯍꯥꯟ ꯑꯗꯨꯝ ꯐꯣꯔꯇꯤ ꯊ꯭ꯔꯤ ꯍꯕ꯭ꯔꯥ ꯐꯣꯔꯇꯤ ꯐꯣꯔ ꯍꯥꯏꯕ꯭ꯔꯥ ꯅꯆꯦꯗꯣ ꯑꯗꯨꯝ ꯇꯧꯅꯦꯆꯦꯗꯤ ꯀꯪꯈ꯭ꯔꯦ ꯃꯃꯥꯏ ꯃꯥꯒꯤ ꯁꯟꯄꯦꯡ ꯈꯛꯇꯅꯤ
ꯃꯃꯥꯏꯗꯣ ꯏ ꯄꯤꯛ ꯄꯤꯛꯈ꯭ꯔꯦ ꯁꯔꯨ ꯉꯥꯛꯇ ꯎꯔꯦ
ꯃꯥꯒꯤ ꯁꯥꯟꯄꯤ ꯑꯡꯗꯤ ꯑꯁ ꯆ ꯑꯁ
ꯁꯝꯄꯤꯌꯥꯡ ꯍꯥꯏꯒꯅꯨ ꯃꯥꯒꯤ ꯂꯥꯏꯕ ꯑꯦ ꯂꯩꯥꯏꯕ ꯀ
ꯍꯣꯏ ꯂꯩꯕꯥꯛ ꯍꯥꯏꯕ ꯃꯥꯜꯂꯦ
ꯎꯝ ꯂꯝꯄꯥꯛ ꯃꯥꯜꯂꯕꯅꯤ
ꯂꯩꯒ꯭ꯔ ꯃꯥꯂꯦꯕꯗ
ꯍꯥꯥ
ꯄ꯭ꯂꯦꯒ꯭ꯔꯥꯎꯟ ꯃꯥ ꯂꯩꯕ
ꯎꯝ ꯌꯥꯔꯅꯉꯕꯣ